ꯍꯜꯂꯣ
ꯃꯤꯁ ꯐꯖꯕꯤ
ꯍꯜꯂꯣ ꯃꯤꯁ ꯐꯖꯕꯤ ꯅꯇꯤ ꯑꯊꯤꯕꯤꯅꯦ
ꯍꯧꯖꯤ ꯍ꯭ꯔꯣ
ꯑꯊꯤꯕꯤꯅꯦ ꯅꯪꯒꯤꯗꯣ ꯇꯣꯉꯥꯟꯈ꯭ꯔꯦ
ꯑꯁ ꯑꯣ ꯑꯩꯗꯤ ꯐꯖꯕꯤꯗ ꯈꯜꯂꯨꯕ ꯑꯊꯤꯕꯤ ꯑꯣꯏꯔꯦ ꯏꯦ ꯏꯦ
ꯎꯝ ꯊꯤꯕꯤ ꯑꯣꯏꯔꯦ ꯀꯩꯗꯧꯔꯝꯃꯤꯅꯣ
ꯑ ꯍꯦꯜꯕꯨ
ꯌꯥꯗꯦꯀꯣ ꯃꯤ ꯃꯆꯥꯅꯤ ꯂꯥꯏꯔꯤꯛꯀ ꯍꯥꯡꯗꯣꯛꯏꯀꯣ ꯄꯥꯗ꯭ꯔꯁꯨ
ꯍꯣ ꯑꯩ ꯈꯠ ꯇꯧꯕꯅꯤ
ꯅꯪ ꯂꯥꯏꯟꯗꯣ ꯀꯌꯥ ꯁꯦꯡꯗꯤꯌꯦ ꯎꯝ ꯎꯏ ꯎꯏꯌꯦ ꯅꯣꯡ ꯆꯨꯕꯅ ꯈꯪꯗꯦ ꯅꯦꯠꯋꯥꯛꯁꯦ ꯀꯌꯥ ꯅꯨꯡꯉꯥꯏꯇ꯭ꯔꯦꯅꯦ
ꯅꯣꯡ ꯏꯁ ꯇꯥꯕꯗꯨꯏ
ꯎꯝ ꯎꯝ ꯐꯔꯦꯅꯦ ꯑꯗꯨꯗꯤ
ꯜꯂꯤꯒꯦ ꯍꯧꯖꯤꯛꯥꯟꯁꯤꯕꯨ ꯅꯨꯡꯥꯏꯕ꯭ꯔ ꯅꯨꯡꯉꯇꯕ꯭ꯔꯥ ꯌꯥꯝ ꯕꯣꯔꯤꯡ ꯁꯨꯔꯕ꯭ꯔꯥ ꯀꯃꯥꯏ ꯀꯃꯥꯏꯅ ꯇꯧꯔꯤꯒꯦ
ꯇꯥꯁ ꯅꯨꯡꯉꯥꯏꯔꯤ ꯍꯥꯏꯕ ꯇꯥꯏ ꯅꯠꯇ꯭ꯔꯣ ꯅꯨꯡꯉꯥꯏꯇꯦ ꯍꯥꯏꯔꯁꯨ ꯇꯥꯏꯌꯦ ꯇꯥꯗꯕ꯭ꯔꯣ ꯇꯥꯗꯕ꯭ꯔꯣ ꯑꯗꯣ
ꯌꯦ ꯍꯥꯏꯔꯦ
ꯑꯥ ꯇꯥꯕ꯭ꯔꯣ ꯎꯝ ꯅꯨꯡꯉꯥꯏꯇꯦ ꯍꯥꯏꯅꯁꯨ ꯑꯗ ꯍꯥꯏ ꯌꯥꯗꯦꯅꯦ ꯅꯨꯡꯉꯥꯏꯌꯦ ꯑꯗꯨꯝ ꯍꯥꯏꯖꯜꯂꯒꯦꯀꯣ ꯎꯝ
ꯀꯩꯅꯣ ꯅꯪ ꯇꯨꯃꯤꯟ ꯂꯩꯈ꯭ꯔꯤꯗꯣ ꯋꯥ ꯉꯥꯡꯉꯝꯃꯒ ꯑꯩꯔꯣ ꯑꯩ ꯉꯥꯛꯇꯪ ꯅꯔꯒ ꯏꯔꯨ ꯂꯨꯊꯣꯛꯎꯔꯅꯤ ꯇꯥꯔꯦ ꯇꯥꯔꯦ ꯍꯧꯖꯤꯛꯄꯨꯗꯤ ꯌꯥꯝ ꯁꯦꯡꯅ ꯇꯥꯔꯦ ꯑꯩ ꯉꯥꯛꯇꯪꯗ ꯏꯔꯨ ꯂꯨꯊꯦ ꯊꯣꯛꯎꯔꯅꯤ ꯑꯗꯨꯒ ꯅꯣꯏꯒꯤ ꯅꯃꯥꯟꯅ ꯑꯃ ꯂꯩꯕꯗꯣ ꯃꯥꯏ ꯃꯅꯥꯛꯇ ꯑꯝꯇꯪ ꯑꯩ ꯈꯪꯗꯕ ꯈꯔ ꯍꯪꯉꯨꯒꯦ ꯇꯧꯕꯅꯤ ꯂꯥꯏꯔꯤꯛꯀꯤ ꯈꯔ ꯇꯥꯛꯍꯟꯒꯦꯅ ꯑꯩꯗꯣ ꯄꯥꯕ ꯑꯝꯇ ꯍꯩꯇ꯭ꯔꯦꯕ ꯃꯉꯣꯟꯗ ꯈꯔ ꯇꯥꯛꯍꯟꯒꯦ ꯅꯣꯏ ꯅꯃ ꯅꯪꯒꯤ ꯅꯥꯀꯟꯗ ꯂꯩꯕ ꯅꯃꯥꯟꯅꯕꯤꯗꯣ ꯎꯝ ꯃ ꯇꯥꯛꯅꯒ ꯅꯪꯒꯤꯁꯨ ꯈꯪꯗꯕ ꯀꯩꯗꯧꯕꯗꯨꯕꯨ ꯑꯗꯨꯝ ꯃꯉꯣꯟꯗ ꯑꯗꯨꯝ ꯍꯪꯉꯣ
ꯑꯩꯒꯤ ꯈꯪꯗꯕꯁꯤꯡꯗꯨꯣꯀꯣ ꯈꯪꯗꯦ ꯃꯥꯁꯨ ꯑꯩꯗꯧꯅ ꯄꯪꯉꯤꯅꯦ
ꯄꯥꯡꯗꯕꯅꯤ ꯏ ꯂꯥꯏ ꯌꯥꯝ ꯍꯩꯕꯅꯦ
ꯍꯩꯇꯦ ꯑꯩ ꯑꯩꯉꯣꯟꯗ ꯍꯩꯖꯅꯗ꯭ꯔꯕꯁꯨꯥꯏꯔꯥ ꯈꯪꯗꯦ
ꯇꯧꯁꯤꯟꯅꯩꯅꯦ ꯇꯧꯁꯤꯟꯅꯩꯅꯦ ꯍꯩꯕꯅꯤ ꯂꯥꯏ ꯂꯣꯟ ꯂꯣꯟ ꯌꯥꯝ ꯄꯥꯕꯅꯤꯀꯣ
ꯍꯣ ꯍꯣꯏꯅꯦ ꯑꯗꯨꯕꯨꯗꯤ ꯅꯣꯕꯦꯜꯗꯤ ꯄꯥꯏꯌꯦ
ꯑꯣ ꯑꯣ ꯑꯣ ꯅꯪꯁꯦ ꯍꯧꯖꯤꯛ ꯅꯁꯥꯏꯒꯤ ꯀꯥꯗ ꯂꯩꯕ꯭ꯔꯥ ꯅꯠꯇ꯭ꯔꯒꯅ ꯃꯤꯒꯤ ꯀꯥꯗ ꯂꯩꯕ꯭ꯔꯣ
ꯑꯩ ꯃꯤꯒꯤ ꯀꯥꯔꯗ ꯆꯠꯂꯤ ꯍꯧꯖꯤꯛꯁꯨ
ꯎ ꯎ ꯎ ꯇꯧꯔꯝꯃꯤꯅꯦ ꯑꯩꯅ ꯐꯪꯕ ꯅꯈꯣꯟ ꯅꯋꯥ ꯇꯥꯗꯦꯅ ꯁ꯭ꯋꯥꯏꯗ ꯑꯩꯅ ꯁꯪꯁꯥꯔꯁꯤꯦ ꯏꯆꯤꯛ ꯆꯤꯛꯄꯒꯨꯝꯅꯦꯅ ꯈꯜꯂꯦꯕ
ꯑꯩ ꯁꯪ ꯉ ꯂꯩꯔꯤꯕ ꯅꯪꯁꯤꯕꯣ
ꯁꯪꯗꯦꯗ ꯅꯪꯗꯣ ꯋꯥ ꯉꯥꯡꯉꯗꯤ ꯇꯥꯔꯛꯀꯅꯤꯗꯅ ꯑꯗꯣ
ꯍꯣꯏ ꯍꯣꯏ
ꯆꯤꯛ ꯆꯤꯛꯄ ꯑꯗꯨꯒꯤꯅꯤꯗ ꯑꯩꯅ ꯅꯪꯗꯤ ꯂꯩꯔꯝꯗꯧ ꯃꯥꯜꯂꯕ
ꯅꯪꯅ ꯑꯃꯛ
ꯑꯗꯨꯒꯤꯅꯦ ꯀꯩꯀꯩ ꯃꯊꯦꯜ ꯆꯥꯒꯦ ꯉꯁꯤꯗꯤ
ꯉꯁꯤꯗꯤ ꯃꯊꯦꯜ ꯆꯥꯕꯁꯦ ꯅꯪ ꯀꯌꯥꯔꯛ ꯍꯪꯒꯦ ꯍꯥꯏꯅꯣꯕ
ꯍꯪꯗ꯭ ꯅꯣꯏ ꯉꯁꯥꯏ ꯑꯩꯅ ꯉꯁꯥꯏ ꯑꯌꯨꯛ ꯅꯪꯉꯣꯟꯗ ꯍꯪꯉꯝꯕꯗꯨꯗꯤ ꯅꯪꯅ ꯈꯪꯗ꯭ꯔꯤ ꯊꯣꯡꯗ꯭ꯔꯤ ꯍꯣꯏ ꯃꯥꯏꯔꯦꯟꯕꯨꯗꯤ ꯄꯟꯈꯤꯀꯣ ꯑꯗꯨꯗ ꯑꯩ ꯀꯩ ꯆꯥꯕꯅꯣꯗꯤ ꯈꯪꯒꯦ
ꯑꯣꯏꯕ꯭ꯔꯥ ꯑꯁ ꯑꯗꯨꯗꯤ ꯑꯩ ꯁꯣꯏꯔꯦꯅꯦ
ꯎꯝ
ꯑꯩꯈꯣꯏꯅꯦ ꯉꯁꯤꯗꯣ
ꯎꯝ
ꯃꯥꯏꯔꯦꯟ ꯊꯣꯡꯉꯦ
ꯎꯝ
ꯑꯗꯨꯗꯩꯗꯤ ꯃꯣꯔꯣꯛꯁꯦ ꯃꯣꯔꯣꯛ ꯆꯥꯗ꯭ꯔꯗꯤ ꯆꯥꯛꯁꯤ ꯌꯣꯠꯄ ꯉꯝꯃꯣꯏꯗꯕꯅꯤꯅ
ꯆꯨꯝꯃꯤ
ꯀꯔꯤꯅꯣ ꯑꯁ ꯑꯃꯗꯣ ꯁꯣꯏꯕꯨꯝꯒ ꯇꯧꯔꯦ ꯃꯣꯔꯣꯛꯁꯤꯅ ꯎꯝ ꯑꯗꯨꯒ ꯀꯣꯕꯤꯗꯨꯅ ꯁꯣꯏꯕꯨꯝꯗꯤ ꯀꯣꯠꯂꯒ ꯍꯋꯥꯏꯖꯥꯔ ꯃꯤꯛꯁ ꯇꯧꯔꯒ ꯆꯥꯔꯦ
ꯋꯥ
ꯍꯧꯠꯇ꯭ꯔꯥ
ꯍꯥꯎꯒꯅꯤꯌꯦ
ꯏꯃꯥꯟꯅꯕꯤꯗꯨꯅ ꯊꯣꯡꯕ ꯍꯦꯃꯟꯈꯤꯕꯒꯤꯅꯦ ꯆꯥꯛꯁꯤ ꯈꯤꯇꯪ ꯆꯥꯈꯤꯁꯨ ꯌꯥꯗꯤꯃꯦ
ꯎ ꯎ ꯎ ꯈꯤꯇꯪ ꯆꯥꯒ ꯍꯦꯛꯇ ꯆꯥꯁꯤꯟꯈꯤꯕꯅꯦꯕ ꯍꯥꯎꯃꯟꯈꯤꯗꯅ
ꯎꯝ ꯈꯤꯇꯪ ꯆꯥꯒꯦ ꯍꯥꯏꯔꯁꯨ ꯃꯥꯅ ꯃꯥꯒꯤ ꯊꯣꯡꯕꯗꯣ ꯍꯥꯎꯠ ꯇꯧꯕꯣꯅ ꯈꯜꯂꯅꯤ ꯀꯥꯏꯅ ꯅꯨꯡꯉꯥꯏꯇꯕꯩꯅꯦ ꯆꯥꯛꯁꯦ ꯌꯥꯝ ꯌꯥꯝ ꯆꯥꯕꯤꯕꯀꯣ
ꯍꯌꯦꯡꯒꯩ ꯊꯣꯡꯍꯜꯂꯨꯔꯅꯨꯕ
ꯐꯤꯕꯝꯁꯦ ꯂꯣꯏ ꯀꯥꯏꯔꯤꯅꯦ ꯇꯧꯔꯤꯁꯦ
ꯍꯥꯎꯇ ꯍꯥꯎꯇꯅ ꯊꯣꯡꯉꯣ ꯍꯌꯦꯡꯗ ꯌꯥꯝ ꯆꯥꯗꯅꯕ
ꯎꯝ ꯑꯩꯅ ꯊꯣꯡꯕꯤꯔꯗꯗꯝꯅꯦ ꯍꯌꯦꯡꯗꯩꯗꯤ
ꯑꯩꯁꯨ ꯉꯁꯥꯏꯗꯨ ꯐꯥꯝꯃꯝꯃꯦ ꯑꯗꯨꯒ ꯑꯁꯣꯝꯒꯤ ꯍꯣꯁꯇꯦꯜ ꯏꯂꯚꯦꯟꯗꯒꯤ ꯏꯃꯥꯟꯅꯕꯤ ꯕꯤꯝꯅꯥ ꯑꯦ ꯃꯥꯅ ꯃꯥꯗꯣ ꯃꯁꯥ ꯅꯨꯡꯉꯥꯏꯇꯦ ꯆꯥꯛ ꯆꯔꯁꯤ ꯂꯥꯛꯑꯣꯅ ꯃꯣꯏꯗꯒꯤ ꯆꯥꯛꯇꯣ ꯃꯣꯏꯗꯤ ꯄꯤꯕꯅꯤꯅ ꯄꯨ ꯂꯥꯛꯑꯦ
ꯎꯝ
ꯈꯔ ꯆꯥꯃꯤꯟꯅꯔꯦ ꯍꯋꯥꯏ ꯊꯣꯡꯕꯗꯨꯒ ꯑꯗꯨꯗꯨꯒ ꯃꯥ ꯑꯗꯨ ꯃꯁꯥ ꯅꯨꯡꯉꯥꯏꯇꯦ ꯃꯥ ꯆꯠꯂꯅꯦꯅ ꯍꯥꯏꯕ ꯑꯗꯩ ꯑꯩꯈꯣꯏ ꯁꯤꯗ ꯂꯩꯕ ꯏꯃꯥꯟꯅꯕꯤ ꯑꯗꯨꯒ ꯏꯕꯥꯟꯗꯨꯣ ꯃꯦꯒꯤ ꯍꯧꯔꯒ ꯑꯃꯨꯛ ꯆꯥꯛꯀ ꯑꯃꯨꯛꯀꯁꯨ ꯑꯃꯨꯛ ꯆꯥꯊꯣꯛꯑꯦ ꯆꯥꯔꯕꯅꯤꯅ ꯇꯨꯝꯅꯤꯡꯉꯛꯑꯦ ꯑꯗꯨꯃꯥꯏꯅ ꯂꯩꯔꯑꯦ ꯍꯧꯖꯤꯛ
ꯅꯤ ꯑꯗꯨꯗꯤ ꯑꯗꯨꯝ ꯑꯇꯩ ꯑꯇꯩꯗꯤ ꯆꯥꯔꯤꯉꯩꯗ ꯊꯜꯂꯕꯅꯤꯅ ꯅꯪ ꯅꯒꯤ ꯌꯨꯝꯗ ꯆꯥꯛ ꯆꯥꯗꯁꯨ ꯌꯥꯔꯅꯤ ꯅꯪꯗꯤ ꯀꯌꯥꯗ ꯂꯥꯏꯕꯛ ꯐꯔꯕꯅꯣ ꯅꯪꯗꯤꯕꯣ
ꯊꯣꯡꯉꯒ ꯆꯥꯖꯗꯕ ꯈꯛꯇꯅꯤ ꯃꯥꯅꯤ ꯃꯥꯅꯤ ꯂꯥꯏꯕꯛ ꯐꯕꯤ ꯍꯥꯏꯗꯣ ꯑꯩ ꯑꯣꯏꯔꯝꯃꯦ ꯂꯥꯏꯕꯛ ꯐꯕꯤ ꯂꯥꯏꯕꯛ ꯐꯕꯤ ꯍꯥꯏꯕꯗꯣ ꯑꯩ ꯁꯤ ꯑꯣꯏꯔꯔꯝꯃꯦ
ꯑꯗꯨꯅꯦ ꯅꯪ ꯑꯣꯏꯔ ꯂꯩꯔꯝꯃꯤꯅꯦ ꯑꯦ ꯅꯪꯒꯤ ꯂꯥꯏꯕꯛ ꯐꯥꯎꯕꯗ ꯑꯩꯉꯣꯟꯗꯁꯨ ꯈꯔ ꯌꯦꯡꯅꯕꯤꯔꯛꯎꯅꯦ
ꯍꯣꯏ ꯑꯩ ꯍꯣꯔꯦꯟꯗꯩ ꯈꯔ ꯄꯤꯕ ꯍꯧꯔꯛꯑꯅꯤ ꯅꯪꯉꯣꯟꯗ ꯂꯥꯏꯕꯛ ꯐꯕ ꯑꯩꯒꯤ ꯂꯥꯏꯕ ꯈꯔ ꯃꯌꯥꯝꯁꯨ ꯅꯉꯣꯟꯅ ꯄꯤꯕ ꯍꯧꯔꯛꯑꯅꯤ
ꯎꯝ ꯑꯗꯨꯃꯥꯏꯅ ꯌꯦꯟꯅꯁꯤꯕ
ꯒ ꯂꯩꯃꯤꯟꯅꯔꯝꯕ ꯅꯨꯄꯤꯗꯨꯣ ꯀꯥꯏ ꯆꯠꯈ꯭ꯔꯕꯅꯣ
ꯈꯪꯗꯦꯕ ꯃꯃꯥꯟꯅꯕꯤ ꯊꯦꯡꯅꯅꯤ ꯊꯣꯛꯈꯤꯑ
ꯑꯣ ꯑꯣ ꯑꯣ ꯑꯣ ꯑꯣ ꯑꯩꯗꯤ ꯃꯌꯨꯝ ꯑꯩꯗꯤ ꯃꯌꯨꯝ ꯆꯠꯈ꯭ꯔꯕꯣ ꯈꯜꯂꯨꯔꯦ
ꯉꯁꯥꯏ ꯊꯦꯡꯅꯕ꯭ꯔꯣ ꯇꯥꯕ꯭ꯔꯣ
ꯇꯥꯏꯌꯦ ꯇꯌꯦ
ꯉꯁꯥꯏ ꯊꯦꯡꯅꯕ꯭ꯔꯣꯕ
ꯊꯦꯡꯅꯗꯦ ꯑꯩ ꯉꯁꯤꯒꯤ ꯀꯅꯥꯝ ꯊꯦꯡꯅꯗ꯭ꯔꯤ ꯅꯪꯁꯨ ꯊꯦꯡꯅꯗ꯭ꯔꯤ ꯅꯃꯥꯟꯅꯕꯤ ꯑꯅꯤꯗꯨꯁꯨ ꯊꯦꯡꯅꯗ꯭ꯔꯤ
ꯐꯔꯅꯦ ꯑꯗꯣ ꯍꯣꯔꯦꯟ ꯅꯨꯡꯗꯥꯡ ꯋꯥꯏꯔꯝ ꯊꯦꯡꯅꯔꯁꯤꯅꯦ
ꯍ ꯊꯦꯡꯅꯔꯁ ꯑꯩ ꯏꯔꯨꯕꯥ ꯂꯧꯊꯣꯛꯑꯒ ꯂꯥꯛꯆꯒꯦ ꯅꯣꯏꯗ ꯑꯗꯨꯒ ꯊꯦꯡꯅꯔꯁꯤ
ꯌꯥꯏ ꯌꯥꯏ ꯑꯗꯨꯁꯨ
ꯎꯝ
ꯑꯩꯗꯤ ꯍꯧꯖꯤꯛ ꯍꯧꯖꯤ ꯆꯝꯄ꯭ꯔꯥ ꯆꯥꯅꯤꯡꯉꯦꯅ ꯇꯧꯔꯤꯁꯦ
ꯑꯩꯁꯨ ꯆꯥꯅꯩ ꯑꯩꯁꯨ ꯍꯩ ꯑꯁꯤꯟꯕ
ꯇꯣꯛꯈ꯭ꯔꯕꯣ ꯃꯥꯡꯈ꯭ꯔꯕꯅ
ꯆꯝꯄ꯭ꯔꯥ ꯃꯍꯤ ꯑꯣꯏꯅ ꯊꯛꯅꯤꯡꯉ ꯑꯩꯗꯤ
ꯆꯝꯄ꯭ꯔꯥ ꯂꯩꯇꯕ꯭ꯔꯅ
ꯂꯩꯇꯦꯗ ꯀꯥꯏꯗ ꯑꯩꯉꯣꯟꯗ ꯍꯩ ꯑꯝꯇ ꯂꯩꯇꯦ ꯂꯥꯏꯔ
ꯉꯔꯥꯡ ꯀꯩꯅꯣ ꯊꯣꯛꯎꯕꯗꯣ ꯕꯖꯥꯔ ꯊꯣꯛꯎꯕꯁꯦ ꯑꯗꯨꯗꯁꯨ ꯆꯝꯄ꯭ꯔꯥ ꯑꯃꯁꯨ ꯂꯩꯍꯧꯗꯦꯅ ꯇꯧꯔꯤꯁꯤꯕꯣ
ꯍꯧꯁ ꯍꯤꯒ ꯑꯝꯇ ꯊꯣꯛꯇꯕꯤ ꯑꯀꯟꯕꯤꯗꯣ
ꯎꯝ
ꯃꯥꯥꯏ ꯑꯣꯏ
ꯑꯃꯁꯨ ꯂꯩꯍꯧꯗꯣꯏꯅꯦ ꯇꯧꯔꯤꯁꯦ ꯑꯩꯗꯤ ꯄꯅꯤꯄꯨꯔꯤ ꯆꯥꯅꯤꯡꯉꯦ ꯍꯧꯖꯤꯛꯁꯦ ꯑꯃꯨꯛꯀ ꯑꯣꯏ ꯔꯤꯃꯥꯏꯟ ꯇꯧꯕꯤꯕ ꯌꯥꯝ ꯅꯨꯡꯉꯥꯏꯖꯔꯦ
ꯍꯥꯏꯗ꯭ꯔꯦꯠ ꯑꯣꯏꯅ ꯂꯩꯅꯕ
ꯅꯤꯡꯁꯤꯡꯕꯤꯔꯛꯄꯒꯤꯗꯃꯛꯇ ꯌꯥꯝ ꯊꯥꯒꯠꯆꯔꯤ ꯅꯍꯥꯛꯄꯨ ꯑ ꯑꯣꯏꯅ
ꯐꯅꯤ ꯐꯅꯤ ꯑꯩꯒꯤ ꯃꯥꯏꯀꯩꯗꯒꯤꯁꯨ
ꯅꯣꯂꯨꯞꯅ ꯑꯩꯅ ꯈꯨꯔꯨꯝꯖꯔꯤ ꯏꯁꯤꯡ ꯊꯛꯅꯕꯒꯤ ꯑꯩꯉꯣꯟꯗ ꯔꯤꯃꯥꯏꯟ ꯇꯧꯕꯤꯈꯤꯕꯒꯤꯗꯃꯛꯇ
ꯎꯝ ꯊꯛꯆꯜꯂꯨ ꯊꯛꯆꯜꯂꯨ ꯑꯦꯚ꯭ꯔꯤ ꯇꯦꯟ ꯃꯤꯅꯠꯁ ꯈꯨꯗꯤꯡꯒꯤ ꯁꯤꯞ ꯑꯃꯃꯝꯇꯪ ꯑꯣꯏꯔꯁꯨ ꯊꯛꯎ ꯁꯦ ꯑꯁ ꯌꯥꯝ ꯊꯛꯄ ꯃꯥꯟꯗ꯭ꯔꯣ ꯑꯩꯁꯦ
ꯑꯁ ꯍꯣꯏꯅꯦ ꯍꯣꯏꯅꯦ ꯑꯗꯨꯏꯅꯦ ꯅꯪ ꯉꯧꯔꯤꯗꯣ ꯑꯩꯈꯣꯏꯗꯤ ꯏꯁꯤꯡ ꯊꯛꯇꯕꯩ ꯃꯨꯔꯤꯁꯦ ꯈꯪꯗ꯭ꯔꯗꯤ ꯌꯦꯡꯉꯣ ꯃꯨ ꯃꯨꯕꯒꯤ ꯁꯟ
ꯐꯠꯇꯕꯒꯤ ꯃꯨꯁꯨꯛꯃꯨꯔꯦꯕ ꯅꯪꯗꯤ
ꯎꯝ ꯁꯟ ꯕꯔꯟꯒ ꯅꯠꯇꯦꯕ ꯑꯩꯈꯣꯏꯒꯤꯁꯤ ꯈꯪꯕꯥ ꯏꯁꯤꯡ ꯊꯛꯇꯕꯒꯤ ꯀꯥ ꯆꯟꯕꯒꯤ ꯁꯛ ꯑꯃ ꯌꯥꯎꯗ꯭ꯔꯥ ꯎꯝ
ꯅꯕꯪꯗꯤ ꯅꯪ ꯅꯇꯣꯝꯗꯤ ꯅꯠꯇꯦ ꯄ꯭ꯔꯤꯊꯤꯕꯤꯗ ꯇꯧꯏ ꯃꯤ ꯂꯣꯏꯁꯨ ꯇꯧ ꯀꯁꯨ ꯇꯧꯋꯦ
ꯍꯜꯂꯣ ꯑꯩꯗꯤ ꯇꯜꯂꯤꯅꯤ
ꯅꯣꯏ ꯅꯃꯥꯟꯅꯕꯤꯗꯨ ꯋꯥꯗꯅ ꯇꯨꯝꯒꯔꯥꯕꯣ ꯃꯥꯗꯣ ꯃꯤ ꯃꯌꯥꯝ ꯎꯅꯔꯨꯕꯒꯤ ꯑꯣ ꯑꯣ ꯑꯣ ꯑꯩꯗꯤ ꯋꯥꯃꯟꯗꯅ ꯇꯨꯝꯂꯨꯔꯕ ꯈꯜꯂꯨꯔꯣ
ꯐꯤ ꯑꯄꯥꯛꯄ ꯂꯩꯇꯗꯤ ꯑꯝꯕ꯭ꯔꯦꯂꯥ ꯄꯥꯏ ꯌꯥꯔꯣꯏꯗ꯭ꯔꯣ ꯑꯝꯕꯔ꯭ꯦꯂꯥ ꯄꯨꯁꯦꯀꯣ ꯄꯨꯁꯦ ꯅꯪꯒꯤꯗꯣ ꯌꯥꯅꯤꯌꯦ ꯑꯩꯒꯤꯗꯣ ꯑꯃ ꯂꯧꯒꯦ ꯑꯅꯤ ꯂꯧꯁꯤꯌꯦ ꯑꯩꯅ ꯎꯝ ꯑꯗꯨꯒ ꯍꯩꯕꯣꯡꯁꯨ ꯍꯥꯏꯕꯤꯔꯝꯃꯣ
ꯀꯥꯏ ꯆꯠꯄꯗ ꯄꯨꯗꯣꯏꯅꯣ ꯑꯝꯕ꯭ꯔꯦꯂꯥꯁꯦ
ꯑꯝꯕ꯭ꯔꯤꯂꯥꯁꯦ ꯆꯥꯝꯃ ꯍꯦꯛꯎꯒꯦ ꯍꯥꯏꯕ ꯍꯩꯕꯣꯡꯗꯣ ꯉꯔꯥꯡ ꯂꯝꯕꯤ ꯍꯜꯂꯛꯄ ꯀꯥꯟꯅ ꯊꯦꯡꯅꯩꯌꯦ ꯑꯗꯣ
ꯑꯣ ꯑꯣ
ꯑꯩꯈꯣꯏꯅ ꯂꯥꯝꯕ ꯐꯪꯗ꯭ꯔꯕꯗꯨꯒꯤ ꯑꯗꯨꯝ ꯇꯣꯛꯈ꯭ꯔꯦ
ꯍꯦꯛꯂꯣ ꯍꯦꯛꯂꯣ ꯅꯣꯏꯅ ꯍꯦꯛꯂ
ꯍꯣꯏ ꯑꯃ ꯂꯩꯔꯦ ꯑꯃ ꯂꯩꯔꯦ ꯑꯃ ꯂꯩꯔꯃꯦ ꯑꯣ ꯑꯩ ꯃꯤꯊꯥꯏ ꯂꯩ ꯍꯧꯖꯤꯛ ꯊꯣꯛꯑꯗꯣꯏꯔꯥ
ꯍꯣꯏ ꯅꯪ ꯀꯩꯅꯣ ꯍꯦꯛꯆꯠꯔꯨꯔꯣ ꯑꯗꯨꯗꯤ ꯖꯥꯝꯗꯣ
ꯖꯥꯝꯗꯣ ꯍꯣ ꯍꯣ ꯑꯗꯨꯗꯤ ꯍꯣꯔꯦꯟ ꯍꯜꯂꯛꯑꯀꯥꯟꯗ ꯐꯥꯎꯅꯔꯁꯤꯀꯣ
ꯍꯣꯏ ꯍꯣꯏ ꯍꯣꯏ ꯈꯔ ꯌꯥꯝꯁꯨꯅꯣ ꯑꯩꯁꯨ ꯆꯥꯗꯣꯏꯅꯦ
ꯍꯣ ꯍꯣ ꯍꯣꯔꯦꯟ ꯍꯜꯂꯛꯄ ꯀꯥꯟꯗ ꯍꯥꯏꯔꯛꯀꯦ ꯎꯝ ꯑꯣ
ꯎꯝ